ꯍꯜꯂꯣ ꯇꯥꯕ꯭ꯔꯣ?
ꯑꯥꯎ ꯇꯥꯏꯌꯦ
ꯑꯣ ꯀꯩꯗꯧꯔꯝꯃꯤꯅꯣ ꯍꯧꯖꯤꯛꯄꯣ?
ꯎꯝ ꯏꯆꯦ ꯑꯩꯖꯦ ꯆꯥꯛ ꯊꯣꯡꯒꯦꯅ ꯇꯧꯖꯔꯝꯕꯅꯦ꯫
ꯏꯃꯥ ꯀꯔꯤ ꯏꯟꯖꯥꯡ ꯊꯣꯡꯗꯣꯏꯅꯣ ꯀꯩꯀꯩ ꯁꯦꯝꯃꯒꯦ?
ꯏꯟꯖꯥꯡꯖꯦ ꯂꯐꯨ ꯑꯃ ꯏꯔꯣꯜꯂꯒ ꯉꯥ ꯑꯃ ꯉꯧꯔꯅꯤ꯫
ꯑꯁ ꯑꯗꯨꯗꯤ ꯆꯥꯛ ꯌꯥꯝ ꯆꯪꯗꯧꯔꯤꯅꯦ
ꯎꯝ ꯏꯟꯖꯥꯡꯖꯦ ꯍꯥꯎꯔꯕꯅꯤꯅ ꯑꯗꯣ ꯏꯆꯦꯗꯤ ꯍꯧꯖꯤꯛ ꯀꯩ ꯇꯧꯕꯤꯔꯤꯅꯣ?
ꯑꯁ ꯑꯩꯖꯨ ꯊꯣꯏꯗꯣꯛ ꯄꯕꯨꯗꯤ ꯇꯧꯗꯦꯗ ꯅꯪ ꯁꯨꯝ ꯀꯩꯗꯧꯔꯤꯖꯥꯠꯅꯣ ꯁꯨꯝ ꯇꯧꯔꯛꯄꯅꯦ ꯑꯗꯣ ꯀꯔꯤ ꯉꯥꯅꯣ ꯉꯥ ꯉꯧꯒꯅꯤꯕꯣ?
ꯉꯥꯖꯦ ꯑ ꯇꯨꯡꯍꯟꯕꯤ ꯃꯆꯥ ꯈꯔ ꯑꯈꯣꯏ ꯏꯃꯥꯅ ꯀꯩꯊꯦꯜꯗꯒꯤ ꯂꯩꯔꯨꯔꯦ ꯑꯗꯨ ꯑꯣꯏꯅ ꯇꯥꯎꯔꯅꯤ ꯏꯆꯦ꯫
ꯑꯣ ꯀꯔꯤ ꯏꯔꯣꯟꯗꯣꯏꯅꯣ ꯏꯔꯣꯝꯕꯗꯤ?
ꯏꯔꯣꯝꯕꯁꯦ ꯂꯐꯨ ꯑꯣꯏꯅ ꯏꯔꯣꯜꯂꯅꯤ꯫
ꯅꯣꯏꯒꯤ ꯂꯐꯨ ꯄꯥꯟꯕ꯭ꯔꯣ?
ꯑꯧ ꯏꯆꯦ ꯑꯈꯣꯏꯒꯤ ꯑꯥ ꯃꯅꯤꯡꯒꯤ ꯄꯨꯈ꯭ꯔꯤ ꯃꯄꯥꯟꯗ ꯂꯐꯨ ꯈꯔ ꯍꯧꯋꯤ꯫ ꯑꯗꯨ ꯑꯅꯧꯕ ꯌꯥꯎꯋꯦꯅ ꯏꯃꯥꯅ ꯉꯁꯥꯏ ꯀꯛꯑꯒ ꯏꯔꯣꯜꯂꯒ ꯆꯥꯊꯣꯛꯁꯦꯅ ꯑꯗꯨ ꯆꯥꯛꯀꯦ ꯇꯧꯔꯤ
ꯑꯗꯣ ꯅꯣꯏꯒꯤ ꯂꯐꯨ ꯂꯐꯨ ꯄꯥꯝꯕꯤꯗꯣ ꯍꯥꯏꯗꯤ ꯎꯝ ꯀꯔꯤ ꯂꯧꯐꯣꯏ ꯄꯥꯝꯕꯤꯅꯣ ꯂꯩꯗꯅ ꯎꯝ ꯈꯣꯏꯒꯤ ꯎꯠꯇꯩꯕꯤ ꯀꯥꯏꯅꯒ ꯑꯗꯨꯒ ꯖꯍꯥꯖꯤ ꯑꯃꯤꯇ꯭ꯔꯥ ꯀꯣꯝꯂꯥ ꯀꯥꯏꯅ ꯂꯩꯗꯅ
ꯑꯗꯣ ꯅꯣꯏꯗꯤ ꯀꯔꯝꯕ ꯑꯣꯏꯒꯦ ꯀꯔꯝꯕ ꯃꯈꯜ ꯑꯣꯏꯒꯦ?
ꯑꯗꯣ ꯏꯆꯦ ꯑꯩꯗꯤ ꯑꯥ ꯑꯗꯨꯒꯤꯗ ꯍꯥꯏꯗꯤ ꯊꯣꯏꯗꯣꯛ ꯍꯦꯟꯗꯣꯛꯅꯗꯤ ꯈꯪꯗꯦꯕꯀꯣ ꯑꯗꯣ ꯑꯈꯣꯏ ꯆꯨꯝꯅ ꯁꯨꯝ ꯅꯣꯔꯃꯦꯜ ꯑꯗꯨꯒꯨꯝꯕ ꯂꯐꯨ ꯑꯣꯏꯔꯝꯒꯗꯧ ꯃꯥꯜꯂꯦ꯫
ꯑꯣ ꯑꯗꯨꯗꯤ ꯅꯣꯔꯃꯦꯜ ꯑꯣꯏꯔꯗꯤ ꯎꯇꯩꯒꯤꯗꯣ ꯑꯣꯏꯗꯣꯏꯅꯦꯕ꯫
ꯑꯥ ꯑꯗꯨꯝꯕ ꯑꯣꯏꯗꯣꯏꯅꯤ ꯏꯆꯦ꯫
ꯑꯗꯣ ꯅꯣꯏꯒꯤ ꯑꯥ ꯅꯍꯥꯟ ꯀꯩꯅꯣ ꯇꯧꯅꯤꯅ ꯇꯧꯕꯗꯣ ꯇꯧꯒ꯭ꯔꯥꯕꯣ ꯑꯃ ꯑ ꯀꯔꯤ ꯂꯥꯏ ꯀꯔꯤ ꯁꯥꯒꯩꯒꯤ ꯑꯄꯣꯛꯄ ꯈꯨꯔꯨꯝꯕ ꯍꯥꯏꯅ ꯇꯧꯕꯗꯣ
ꯑꯥ ꯑꯥ ꯏꯆꯦ ꯑꯗꯨꯗꯣ ꯎꯝ ꯇꯧꯅꯕꯒꯤ ꯍꯧꯖꯤꯛ ꯕꯥꯇꯣꯟꯕꯨꯗꯤ ꯆꯠꯄ ꯂꯣꯏꯒ꯭ꯔꯦ ꯑꯗꯥ ꯇꯧꯗꯤ ꯇꯧꯗ꯭ꯔꯤ ꯏꯆꯦ ꯍꯡꯆꯤꯠ ꯍꯥꯏꯗꯤ ꯑꯥ ꯃꯁꯦꯝ ꯡꯌꯨꯝꯖꯀꯩꯁꯥ ꯅꯨꯃꯤꯠꯁꯦ ꯁꯤ ꯅꯨꯃꯤꯠ ꯑꯐꯕ ꯑꯣꯏꯅ ꯌꯦꯡꯅꯔ ꯁꯤꯗ ꯑꯣꯏꯅ ꯇꯧꯗꯣꯔꯤꯁꯦ
ꯑꯣ ꯑꯗꯨꯗꯣ ꯍꯥꯏꯗꯤ ꯎꯝ ꯅꯣꯏꯒꯤꯗꯣ ꯀꯩ ꯊꯥꯒꯩꯅꯣ
ꯎꯝ ꯂꯥꯏꯁ꯭ꯔꯝ ꯁꯥꯒꯩꯅꯦ ꯏꯆꯦ
ꯅ ꯃꯤ ꯀꯌꯥꯝ ꯕꯥꯇꯣꯟ ꯇꯧꯒꯦ ꯍꯥꯏꯗꯤ ꯃꯣꯏꯒꯤ ꯎꯝ ꯂꯥꯏꯁꯝ ꯁꯥꯒꯩ ꯂꯣꯏꯅ ꯂꯥꯛꯇꯣꯏꯔꯥ ꯀꯔꯣꯝ ꯁꯥꯏꯠꯀꯤꯅꯣ ꯀꯃꯥꯏ ꯀꯃꯥꯏ ꯇꯧꯒꯦ
ꯑꯣ ꯂꯥꯏꯁꯝ ꯁꯥꯒꯩꯖꯦ ꯏꯆꯦ ꯈꯣꯏꯅꯗꯤ ꯎꯝ ꯀꯩ ꯍꯥꯏꯇꯥꯔꯦ ꯑꯥ ꯑꯈꯪꯕ ꯃꯈꯩ ꯂꯥꯏꯁꯝ ꯁꯥꯒꯩ ꯔꯦꯗꯤꯌꯣꯗꯖꯨ ꯍꯥꯞꯄꯨꯗꯤ ꯍꯥꯞꯄꯦꯕꯀꯣ ꯂꯥꯏꯁꯝ ꯁꯥꯒꯩ ꯑꯄꯣꯛꯄ ꯈꯣꯔꯝꯗꯣꯔꯤ ꯃꯌꯥꯝ ꯍꯩ ꯂꯩ ꯃꯅꯥ ꯑꯃꯇ ꯀꯠꯄꯤꯌꯨ ꯈꯣꯠꯄꯤꯌꯨꯅ ꯑꯥ ꯑꯗꯨꯝ ꯂꯥꯏꯁꯝ ꯁꯥꯒꯩ ꯂꯣꯏꯅꯃꯛ ꯕꯥꯇꯣꯟ ꯇꯧꯋꯦ ꯑꯔꯥꯛꯄ ꯈꯔꯅ ꯈꯨꯔꯨꯝꯃꯅꯤ ꯑꯗꯨ ꯂꯥꯛꯆꯗꯕꯅ ꯂꯥꯠꯅ ꯈꯣꯏꯔꯝꯃꯁꯨꯅ
ꯑꯗꯣ ꯅꯣꯏꯗꯤ ꯑꯥ ꯄꯣꯠꯆꯩ ꯅꯨꯡ ꯁꯦꯝ ꯁꯥꯕ ꯀꯩꯀ ꯌꯥꯝ ꯆꯪꯕꯒꯨꯝ ꯇꯧꯕꯅꯦꯕ ꯑꯗꯨꯒꯤ ꯄꯣꯠ ꯀꯥꯏ ꯀꯥꯏꯗꯩ ꯂꯧꯒꯦ ꯅꯠꯇ꯭ꯔꯒ ꯃꯤꯖꯤꯡꯅ ꯄꯥꯡꯅꯔꯛꯄ꯭ꯔꯣ ꯑꯗꯨꯒ ꯀꯃꯥꯏ ꯀꯃꯥꯏ ꯇꯧꯒꯦ
ꯎꯝ ꯄꯣꯠ ꯆꯩꯖꯦ ꯏꯆꯦ ꯀꯩ ꯍꯥꯏꯗꯧꯔ ꯂꯥꯏꯕꯛ ꯐꯕ ꯍꯥꯏꯗꯣꯏꯔꯥ ꯍꯥꯏꯗꯤ ꯑꯈꯣꯏ ꯁ꯭ꯋꯥꯏꯒꯤ ꯑꯥ ꯎꯝ
ꯅꯪꯒꯤ ꯅꯪ ꯈꯣꯟꯖꯦꯟꯗꯣ ꯈꯣꯏꯒꯤ ꯅꯦꯠꯋꯥꯛ ꯄꯠ ꯄꯠ ꯇꯑꯒꯠ ꯆꯛꯈꯥꯏꯕꯗꯧꯅ ꯄꯠ ꯄꯠ ꯇꯠꯄꯒꯨꯝ ꯇꯧꯋꯦ ꯀꯩꯗꯧꯔꯒꯦ ꯐꯖꯅ ꯈꯔ ꯅꯛꯁꯜꯂ ꯍꯥꯏ ꯎꯅꯦ
ꯑꯣ ꯏꯆꯦ ꯑꯈꯣꯏ ꯑꯥ ꯅꯣꯡ ꯈꯔ ꯇꯥꯒꯤꯕꯗꯣ ꯑꯗꯨꯗꯨꯅ ꯑꯥ ꯅꯦꯋꯥꯛꯁꯦ ꯈꯔ ꯐꯪꯗꯕ ꯑꯗꯨꯒꯤꯟ ꯏꯆꯦ
ꯑꯣ ꯑꯣ ꯑꯗꯨ ꯀꯃꯥꯏ ꯇꯧꯕ ꯇꯥꯕꯨꯗꯤ ꯇꯥꯏꯑꯕꯀꯣ ꯈꯔ ꯅꯨꯉꯥꯏꯇꯕꯒꯤꯅꯤꯗ
ꯑꯣ ꯑꯗꯣ ꯑꯥ ꯄꯣꯠꯆꯩ ꯅꯨꯡꯖꯦ ꯀꯩꯅꯣ ꯇꯧꯋꯦ ꯑꯩꯈꯣꯏꯒꯤ ꯑꯥ ꯂꯥꯏꯁꯝ ꯂꯩꯀꯥꯏ ꯁ꯭ꯋꯥꯏꯗ ꯂꯩꯔꯤꯕꯖꯤꯡꯖꯤꯅ ꯍꯥꯏꯗꯤ ꯃꯥꯏ ꯃꯥꯏꯒꯤ ꯑꯗꯨ ꯄꯥꯡꯒꯦ ꯑꯗꯨ ꯉꯝꯒꯦ ꯀꯩꯀꯥ ꯂꯣꯏꯅ ꯍꯥꯏꯅꯔꯦꯑꯦꯕꯀꯣ ꯑꯗꯨꯅ ꯄꯣꯠꯇꯤ ꯑꯈꯣꯏꯅ ꯗꯥꯏꯔꯦꯛ ꯂꯣꯏꯅ ꯂꯩꯕꯗꯤ ꯂꯩꯔꯔꯣꯏ ꯑꯈꯣꯏꯖꯨ ꯈꯔꯕꯨꯗꯤ ꯂꯩꯅꯤ ꯑꯗꯨꯑꯣꯏꯔꯖꯨ ꯑꯅꯝꯕꯅ ꯑ ꯂꯩꯀꯥꯏꯒꯤ ꯁꯣꯅꯥꯀꯟꯒꯤ ꯂꯥꯏꯁꯝ ꯁꯥꯒꯩꯒꯤꯁꯤꯅ ꯈꯔ ꯃꯣꯏꯅꯁꯨ ꯃꯇꯦꯡ ꯄꯥꯡꯒꯦ ꯈꯣꯀꯦꯅ ꯇꯧꯔꯒ ꯑꯈꯣꯏ ꯃꯁꯦꯟ ꯄꯨꯟꯖꯟꯅꯔ ꯑꯈꯣꯏꯅ ꯂꯩꯔꯦ ꯏꯆꯦ ꯄꯣꯠ ꯆꯩꯕꯨꯗꯤ
ꯄꯣꯠ ꯆꯩꯩꯁꯦ ꯀꯩꯀꯩ ꯆꯪꯒꯦ ꯍꯥꯏꯗꯤ ꯃꯥꯒꯤ ꯐꯤ ꯑꯥ ꯂꯥꯏꯒꯤ ꯐꯤ ꯍꯣꯡꯕ ꯀꯩꯀꯥ ꯒꯌꯥꯝ ꯂꯩꯕ ꯇꯧꯕꯗꯣ
ꯑꯥꯎ ꯏꯆꯦ
ꯎꯝ ꯄꯣꯠ ꯆꯩꯖꯦ ꯂꯥꯏꯒꯤ ꯑꯥ ꯆꯪꯉꯤ ꯂꯥꯏꯒꯤ ꯐꯤ ꯐꯅꯦꯛ ꯑꯗꯩꯗꯤ ꯀꯩꯀꯥ ꯈꯔ ꯑꯃ ꯂꯩꯔꯅꯤ ꯑꯗꯨꯗꯨꯒ ꯎꯝ ꯑꯊꯦꯝꯄꯣꯠꯇꯅ ꯂꯐꯣꯏ ꯀꯩꯀꯥ ꯁꯦꯡ ꯀꯣꯝꯂꯥ ꯑꯇꯨꯒꯨꯝꯕ ꯍꯩ ꯔꯥ ꯃꯅꯥ ꯃꯁꯤꯡ ꯑꯟꯃꯥꯏ ꯇꯧꯔꯒ ꯈꯔ ꯂꯩꯔꯦ ꯏꯆꯦ
ꯑꯗꯣ ꯄꯩꯁꯥꯗꯤ ꯀꯌꯥꯃꯨꯛꯀꯥ ꯆꯪꯒꯦ ꯆꯧꯔꯥꯛꯅ ꯍꯥꯏꯗꯤ ꯃꯤ ꯑꯇꯩꯅ ꯄꯥꯡꯅꯔꯛꯄ ꯖꯤꯡꯗꯣ ꯄꯥꯗꯕꯤꯗ ꯁꯨꯝ ꯅꯣꯏꯅ ꯂꯩꯖꯕꯗꯒ ꯍꯥꯏꯗꯤ ꯄꯣꯠꯆꯩꯩ ꯑꯗꯨ ꯂꯥꯏꯒꯤ ꯀꯩꯀꯥ ꯇꯧꯕꯖꯨ ꯑꯗꯨꯝ ꯇꯥꯡꯉꯦ ꯍꯥꯏ ꯑꯦꯕ꯫
ꯎꯝ
ꯗ ꯑꯩꯗꯤ ꯈꯪꯗꯦꯕ ꯍꯥꯏꯗꯤ ꯑꯗꯨꯒꯤ ꯁꯨꯝ ꯈꯪꯅꯤꯡꯗꯅ ꯍꯪꯕꯅꯤꯗ꯫
ꯑꯣ ꯄꯩꯁꯥꯁꯦ ꯆꯥꯎꯔꯥꯛꯅ ꯑꯥ ꯑꯈꯣꯏꯅ ꯃꯃꯥꯡ ꯆꯍꯤꯗ ꯑꯈꯣꯏꯅ ꯄꯨꯂꯞ ꯇꯧꯔꯒ ꯂꯩꯒꯤꯕ ꯑꯃ ꯌꯥꯎꯋꯦ꯫
ꯎꯝ
ꯑꯗꯨꯗꯗꯤ ꯆꯥꯎꯔꯥꯛꯅ ꯑ ꯄꯣꯠ ꯆꯩꯩ ꯀꯩꯀꯥꯀ ꯂꯩꯕꯒ ꯂꯥꯏ ꯐꯤ ꯀꯩꯀꯥꯀ ꯂꯣꯏꯅ ꯂꯩꯕꯒ ꯑꯗꯨꯃꯥꯏꯅ ꯂꯨꯄꯥ ꯂꯤꯁꯤꯡ ꯀꯨꯟ ꯃꯉꯥꯃꯨꯛ ꯆꯪꯒꯤ ꯏꯆꯦ꯫
ꯑꯗꯨꯗꯤ ꯑꯗꯨꯝ ꯌꯥꯝꯃꯤꯅꯦ꯫
ꯑꯥ ꯄꯩꯁꯥꯕꯨꯗꯤ ꯌꯥꯃꯦ ꯑꯗꯣ ꯍꯟꯗꯛꯇꯤ ꯃꯤ ꯃꯌꯥꯝꯒ ꯈꯥꯏꯖꯤꯟꯅ ꯈꯣꯠꯅꯔ ꯇꯧꯔꯒ ꯂꯩꯕꯒ ꯂꯨꯄꯥ ꯂꯤꯁꯤꯡ ꯃꯉꯥꯗꯩ ꯍꯦꯟꯅꯗꯤ ꯆꯪꯍꯧꯗ꯭ꯔꯦ ꯏꯆꯦ꯫
ꯑꯣ ꯑꯗꯣ ꯅꯣꯏ ꯑ ꯅꯣꯏꯗꯥ ꯊꯣꯛꯂꯛꯀꯅꯤꯅ ꯍꯥꯏꯕꯗꯣ ꯀꯔꯝ ꯀꯥꯟꯗꯅꯣ?
ꯑ ꯃꯥꯗꯣ ꯑ ꯃꯃꯥꯡ ꯑ ꯍꯟꯗꯛꯀꯤ ꯆꯍꯤꯁꯤꯒꯤ ꯃꯃꯥꯡꯒꯤ ꯌꯥꯎꯁꯪꯒꯤꯗꯨꯗꯗꯤ ꯊꯣꯛꯂꯛꯑꯝꯃꯕꯅꯦ꯫ ꯑꯗꯣ ꯑ ꯍꯟꯗꯛ ꯑꯃꯨꯛ ꯍꯥꯏꯗꯤ ꯑꯈꯣꯏ ꯃꯩꯇꯩꯒꯤ ꯆꯩꯔꯥꯎꯕ ꯅꯪꯅꯕ ꯑꯦꯟ ꯆꯥꯛꯀꯧꯕ ꯅꯪꯅꯕ ꯑꯃꯨꯛ ꯊꯣꯛꯂꯛꯀꯅꯤꯅ ꯍꯥꯏꯔꯤ ꯏꯆꯦ
ꯗꯨꯗꯤ ꯑꯩꯁꯨ
ꯈꯪꯗꯦ ꯑꯩꯅ ꯌꯥꯝ ꯄꯥꯝꯖꯕ ꯑꯃ ꯂꯩꯌꯦꯕꯀꯣ ꯑꯈꯣꯏ ꯁꯥꯏꯠ ꯐꯪ ꯑꯦꯕ ꯗꯨꯃꯥꯢ ꯅꯪ ꯎꯕ꯭ꯔꯥ ꯎꯗꯕ꯭ꯔꯥ ꯈꯪꯗꯦ ꯑꯩꯈꯣꯏꯒꯤ ꯑ ꯆꯥꯒꯤ ꯀꯞꯇ ꯂꯩꯒꯁꯦ ꯎꯝ ꯗꯥꯏꯔꯦꯛ ꯈꯣꯏꯒꯤ ꯂꯩ ꯍꯛꯄꯗꯣ ꯅꯪ ꯎꯕ꯭ꯔꯥ ꯎꯗꯕ꯭ꯔꯥ ꯈꯪꯗꯦ ꯌꯥꯝ ꯐꯖꯕ ꯑꯩꯅ ꯎꯏꯌꯦꯕ ꯈꯔ
ꯑꯥ
ꯑꯗꯨꯁꯤꯡꯗꯣ ꯈꯔ ꯇꯞꯅꯤꯡꯉꯦ ꯑꯩ ꯃꯉꯣꯟꯗ꯫
ꯑꯣ ꯌꯥꯏꯌꯦ ꯌꯥꯏꯌꯦ ꯏꯆꯦ ꯇꯞꯄꯣ ꯍꯥꯏꯗꯤ ꯎꯝ ꯄꯣꯠ ꯆꯩ ꯍꯥꯏꯁꯤꯗꯤ ꯑꯩꯈꯣꯏ ꯁ꯭ꯋꯥꯏꯗ ꯐꯪꯅꯗꯕ ꯑꯥꯗ ꯐꯪꯕꯗꯨꯅ ꯂꯩꯒꯗꯧꯅꯤ ꯑꯈꯣꯏ ꯁ꯭ꯋꯥꯏꯗꯁꯨ ꯐꯪꯕ ꯑꯥꯗꯁꯨ ꯐꯪꯕꯗꯤ ꯂꯩꯔ ꯀꯩ ꯀꯥꯟꯅꯅꯤ꯫
ꯎꯝ ꯍꯧꯖꯤꯛꯀꯤꯖꯤꯗꯤꯅꯦ ꯌꯥꯝ ꯐꯖꯩ꯫ ꯑꯦ ꯄꯣꯠꯇꯣ ꯑꯩ ꯊꯥꯔꯛꯀꯦꯕ ꯅꯪꯉꯣꯟꯗ ꯌꯦꯡꯉꯣꯕ ꯅꯪꯁꯨ ꯎꯔ ꯗꯤ ꯄꯥꯝꯅꯤ ꯈꯪꯕ꯭ꯔꯥ?
ꯍꯣꯏ ꯏꯆꯦ ꯑꯗꯨꯗꯤ ꯑꯩꯉꯣꯟꯗꯖꯨ ꯐꯣꯇꯣꯗꯣ ꯍꯥꯏꯐꯦꯠꯇꯪ ꯊꯥꯖꯟꯕꯤꯔꯛꯑꯣ꯫
ꯎꯝ
ꯑꯗꯨ ꯏꯆꯦꯕꯨ ꯍꯧꯖꯤꯛ ꯀꯩꯗꯧꯕꯤꯔꯤꯅꯣ?
ꯑꯣ ꯑꯩꯁꯦ ꯍꯧꯖꯤꯛꯁꯦ ꯀꯩꯁꯨ ꯊꯣꯏꯗꯣꯛꯄꯕꯨꯗꯤ ꯇꯧꯗꯦꯕꯀꯣ꯫ ꯁꯨꯝ ꯑꯩꯅ ꯍꯧꯖꯤꯛꯀꯤ ꯍꯥꯏꯔꯤꯕ ꯀꯞꯇꯣ ꯌꯦꯡꯉꯝꯕꯅꯦꯕ ꯑꯗꯨꯗ ꯅꯪ ꯅꯣꯏꯗꯥꯍꯣꯏ ꯂꯩꯕꯗꯨꯖꯨ ꯑꯗꯨꯝ ꯎꯝ ꯊꯣꯛꯂꯛꯀꯗ꯭ꯔꯥ ꯍꯪꯅꯤꯡꯕ ꯑꯗꯨꯒ ꯑꯣ ꯊꯣꯛꯂꯛꯇꯧꯕ ꯑꯣꯏꯔꯗꯤ ꯍꯧꯖꯤꯛꯀꯤꯗꯨꯖꯨ ꯇꯞꯅꯤꯡꯕ ꯑꯗꯨꯒꯤ ꯑꯩꯅ ꯅꯪꯉꯣꯟꯗꯁꯨ ꯁꯨ ꯍꯪꯒꯦ ꯑꯩꯅꯥ ꯇꯧꯔꯛꯄꯅꯦ
ꯑꯣ
ꯅꯪꯉꯣꯟꯗ ꯁꯨꯝ ꯐꯣꯟ ꯇꯧꯔꯛꯄꯅꯤꯗ
ꯑꯣ ꯑꯗꯨ ꯏꯆꯦ ꯑꯗꯨꯗꯤ ꯑꯩꯈꯣꯏꯒꯤ ꯑ ꯇꯥꯃꯣꯒꯤ ꯅꯝꯕꯔ ꯌꯥꯎꯕꯤꯕ꯭ꯔ ꯏꯆꯦꯗ
ꯅꯝꯕꯔꯗꯨꯖꯨ ꯌꯥꯎꯗꯕꯒꯤꯅꯦ ꯑꯩꯅ ꯅꯪꯉꯣꯟꯗ ꯇꯧꯔꯛꯏꯖꯦ ꯍꯣꯔꯦꯟ ꯅꯪ ꯈꯔ ꯊꯥꯔꯛꯑꯣ
ꯑꯗꯨꯗꯤ ꯏꯆꯦ ꯑꯩꯅ ꯅꯝꯕꯔꯗꯣ ꯊꯥꯔꯛꯑꯒ ꯏꯆꯦꯒ ꯐꯖꯅ ꯍꯥꯏꯗꯤ ꯗꯥꯏꯔꯦꯛ ꯍꯛꯊꯦꯡꯅꯅ ꯋꯥꯔꯤ ꯁꯥꯟꯅꯕꯅ ꯐꯅꯤꯌꯦ ꯑꯩꯅ ꯍꯥꯏꯕꯗꯨꯗꯤ ꯎꯝ ꯑꯩꯅ ꯍꯥꯏꯕꯗꯨꯗꯤ ꯍꯦꯛ ꯀꯥꯎꯊꯣꯛꯈꯤꯕ ꯖꯒꯖꯨ ꯃꯇꯥꯡꯖꯨ ꯍꯦꯛ ꯌꯥꯎꯅꯤꯗꯣ ꯑꯗꯨꯗꯨꯅ ꯑꯩ ꯅꯝꯕꯔꯗꯣ ꯋꯥꯆꯞꯇ ꯊꯥꯖꯔꯛꯑꯒꯦ ꯍꯣꯔꯦꯟ ꯑꯗꯨꯒ ꯏꯆꯦꯒ ꯇꯧꯔꯒ ꯄꯥꯎ ꯐꯖꯅ ꯐꯥꯎꯅꯕꯤꯔꯛꯑꯣ
ꯍꯣꯏ ꯍꯣꯏ ꯑꯗꯨꯅ ꯍꯦꯟꯅ ꯐꯔꯅꯤ ꯑꯗꯣ
ꯀꯩꯅꯣ ꯇꯧꯕ ꯑꯥ ꯅꯣꯏꯆꯦ ꯅꯍꯥꯟ ꯂꯥꯛꯀꯅꯤꯅ ꯇꯧꯗꯣ ꯂꯥꯛꯑꯝꯃꯕꯣ ꯑꯗꯣ ꯃꯥ ꯃꯁꯥ ꯉꯝꯗꯦꯅꯖꯨ ꯍꯥꯏꯕꯅꯦ ꯑꯗꯣ ꯃꯗꯣ ꯀꯩ ꯑꯣꯏꯅ ꯉꯝꯗꯔꯤꯖꯠꯅꯣ
ꯑꯣ ꯍꯣꯏ ꯏꯆꯦ ꯂꯛꯑꯝꯃꯦ ꯃꯥ ꯖꯦ ꯍꯥꯏꯗꯤ ꯑꯥ ꯃꯁꯥꯖꯦ ꯂꯣꯛ ꯈꯨꯔꯒ ꯁꯣꯔ ꯍꯣꯟꯕ ꯋꯥꯕꯗꯣ ꯇꯧꯕ ꯃꯥꯖꯦ
ꯎꯝ
ꯑꯗꯨꯅ ꯗꯣꯛꯇꯔꯗ ꯌꯦꯡꯊꯣꯛꯔꯦ ꯌꯦꯡꯊꯣꯛ ꯎꯕ ꯀꯥꯟꯗ ꯀꯩꯁꯨꯝ ꯂꯨꯕꯕꯨꯗꯤ ꯅꯠꯇꯦ ꯑꯗꯨꯝ ꯍꯤꯗꯥꯛ ꯀꯨꯂꯤ ꯆꯥꯔꯒ ꯐꯅꯤ ꯈꯣꯠꯅꯤ ꯑꯗꯨꯃꯥꯏꯅꯗꯤ ꯍꯥꯏꯔꯛꯑꯦ ꯏꯆꯦ
ꯑꯣ ꯃꯥꯥꯏ ꯀꯩꯅꯣ ꯃꯥꯏ ꯑꯉꯥꯡ ꯃꯆꯥꯅꯨꯄꯤꯗꯨꯕꯨ ꯀꯌꯥꯝ ꯆꯥꯎꯔꯒꯦ ꯁ꯭ꯀꯨꯜꯒ ꯀꯥꯔꯕꯆꯠꯂꯣ
ꯎꯝ ꯆꯥꯎꯕꯨꯗꯤ ꯆꯥꯎꯔꯦ ꯍꯟꯗꯛ ꯆꯍꯤ ꯑꯥ ꯃꯔꯤ ꯆꯪꯉꯛꯏꯅꯦ ꯑꯥ ꯁ꯭ꯀꯨꯜꯕꯨꯗꯤ ꯑꯥ ꯑꯣꯛꯇꯣꯕꯔ ꯑꯣꯛꯇꯣꯕꯔ ꯁꯏ ꯑꯗꯒꯤ ꯑꯥ ꯃꯣꯏ ꯑꯗꯥꯏꯗ ꯂꯩꯕ ꯀꯤꯠ ꯐꯥꯎꯟꯗꯦꯁꯟꯗ ꯑꯥ ꯆꯠ ꯀꯅꯦꯅ ꯑꯗꯨꯃꯥꯏꯅꯗꯤ ꯍꯥꯏ
ꯑꯣ ꯑꯗꯨꯗꯤ ꯑꯗꯨꯝ ꯆꯥꯎꯔꯦꯅꯦꯀꯣ
ꯑꯥꯎ ꯆꯥꯎꯔꯦ ꯏꯆꯦ ꯑꯉꯥꯡꯖꯤꯖꯨ ꯆꯍꯤ ꯑꯍꯨꯝ ꯃꯔꯤ ꯀꯥꯏꯁꯤꯗꯤ ꯌꯥꯝ ꯅꯨꯡꯁꯤꯕ ꯃꯇꯥꯡꯅꯤꯗꯣ
ꯎꯝ ꯑꯗꯣ ꯃꯣꯏ ꯃꯣꯏ ꯑꯥ ꯍꯥꯏꯌꯨꯅꯦ
ꯑꯗꯨꯅ ꯃꯣꯏꯅ ꯀꯩ ꯍꯥꯏꯇꯔꯦ ꯑꯈꯣꯏꯗꯒ ꯂꯥꯛꯑꯝꯕꯖꯦ ꯆꯠꯍꯟꯅꯤꯡꯗꯕꯅꯦ ꯏꯆꯦ
ꯑꯧ ꯑꯗꯨ ꯃꯁꯛꯇꯨ ꯌꯥꯝ ꯐꯖꯒꯨꯝ ꯇꯧꯕꯅꯤꯅꯦ ꯑꯩꯅ ꯐꯣꯇꯣꯗ ꯎꯏꯌꯦꯕ ꯃꯥꯒꯤ ꯐꯣꯟꯗ
ꯎꯝ ꯃꯁꯛꯁꯨ ꯅꯨꯡꯁꯤꯕꯅꯦ ꯏꯆꯦ
ꯎꯝ ꯑꯗꯣ ꯃꯣꯏꯒꯤ ꯃꯌꯥꯗ ꯄꯨꯈꯔꯤ ꯃꯣꯏꯒꯤ ꯅꯥꯀꯟꯗ ꯄꯨꯈ꯭ꯔꯤ ꯂꯩ ꯀꯥꯏꯅ ꯍꯥꯏ ꯗꯥꯏꯅꯦ
ꯑꯥ ꯂꯩ ꯏꯆꯦ
ꯑꯗꯣ ꯑꯉꯥꯡ ꯈꯔꯁꯦ ꯈꯔ ꯂꯣꯏꯔꯣꯏ ꯏꯁꯤꯡꯗꯒ ꯑꯃꯨꯛ ꯍꯥꯏꯗꯤ ꯃꯈꯣꯡ ꯌꯥꯝ ꯌꯥꯎꯕ ꯃꯇꯝꯅꯦꯕ ꯆꯍꯤ ꯃꯇꯥꯡꯗꯣ
ꯎꯝ ꯍꯣꯏꯅꯧ ꯏꯆꯦ ꯍꯥꯟꯅꯗꯤ ꯑ ꯀꯩ ꯍꯥꯏꯇꯥꯔꯦ ꯑ ꯈꯥꯖꯤꯟ ꯈꯣꯠꯆꯟꯗꯅꯗꯤ ꯇꯧꯗꯕꯅꯤ ꯍꯧꯖꯤꯛꯇꯤ ꯃꯈꯣꯡ ꯃꯈꯨꯠ ꯌꯥꯎꯕ ꯃꯇꯝꯅꯤꯅ ꯑ ꯀꯩ ꯍꯥꯏꯇꯥꯔꯦ ꯌꯣꯠꯅ ꯇꯧꯔꯒ ꯐꯦꯟꯁꯤꯡ ꯈꯔ ꯋꯥꯡꯅ ꯑꯗꯨꯝ ꯈꯥꯒꯠꯂꯒ ꯂꯩꯈ꯭ꯔꯦ ꯍꯧꯖꯤꯛꯄꯨꯗꯤ
ꯑꯣ ꯐꯔꯦꯅꯦ ꯁꯣꯏꯕ ꯍꯥꯏꯁꯦ ꯇꯝ ꯉꯝꯗꯕꯅꯤꯅꯀꯣ ꯁꯣꯏꯗ꯭ꯔꯤꯉꯩꯗ ꯑꯩꯈꯣꯏ ꯃꯈꯣꯏꯒꯤ ꯉꯝꯖꯕ ꯃꯑꯣꯡꯗ ꯆꯦꯛꯁꯤꯟ ꯊꯧꯔꯥꯡ ꯂꯧꯕꯁꯤꯁꯨ ꯐꯩꯌꯦꯕ ꯁꯣꯏꯔꯀꯥꯟꯗ ꯄꯔꯥ ꯇꯝꯕ ꯅꯠꯇꯕꯤꯗ
ꯑꯥ ꯑꯗꯨꯅꯦ ꯍꯧꯖꯤꯛꯀꯥꯟ ꯃꯇꯝꯁꯤꯅ ꯁꯥꯕꯁꯤꯕꯨ ꯀꯃꯥꯏꯅ ꯇꯧꯔꯤꯒꯦ ꯏꯆꯦ ꯑꯁꯥꯕ ꯈꯥꯡꯕꯁꯤꯕꯣ
ꯑꯁꯥꯕ ꯈꯥꯡꯕꯁꯦ ꯑꯩꯈꯣꯏꯒꯤꯗꯤ ꯀꯔꯤ ꯍꯥꯏꯔꯨꯅꯤ ꯐꯦꯟ ꯊꯥꯔ ꯈꯥꯡꯕ ꯅꯠꯇꯅ
ꯍꯣꯏꯅꯦ ꯑꯁ ꯏꯆꯦ ꯑꯩꯈꯣꯏꯒꯤꯗꯤ ꯎꯝ ꯍꯥꯏꯕꯤꯌꯨ ꯢꯆꯦ
ꯅꯣꯏꯒꯤ ꯍꯧꯖꯤꯛ ꯍꯧꯖꯤꯛ ꯅꯣꯏ ꯆꯥꯔꯤꯁꯦ ꯃꯤ ꯀꯌꯥꯅꯣ ꯍꯥꯏ ꯅꯣꯏ ꯅꯣꯏ ꯆꯦꯁꯨ ꯃꯌꯨꯝ ꯄꯥꯟꯈ꯭ꯔꯦ ꯑꯗꯨꯒ ꯅꯣꯏ ꯗꯥꯁꯨ ꯑꯃꯨꯛ ꯆꯠꯈ꯭ꯔꯦ ꯊꯕꯛ ꯍꯧꯖꯤꯛꯇꯥ ꯀꯩꯌꯥ ꯆꯥꯔꯤꯒꯦ
ꯏꯆꯦ ꯑꯩꯈꯣꯏ ꯃꯤ ꯃꯔꯤ ꯆꯥꯖꯔꯤꯌꯦ ꯑꯩꯒ ꯏꯃꯥꯒ ꯑꯩꯒꯤ ꯃꯊꯛꯒꯤ ꯏꯌꯥꯝꯕꯗꯨꯒ ꯑꯗꯒꯤꯗꯤ ꯑꯩꯈꯣꯏ ꯏꯆꯦ ꯑꯍꯟ ꯃꯌꯨꯝ ꯄꯥꯟꯈꯤꯕꯗꯣ ꯑꯗꯨ ꯃꯥꯒꯤ ꯃꯆꯥꯅꯨꯄꯥ ꯑꯃ ꯑꯩꯈꯣꯏꯗ ꯁꯤꯗ ꯂꯩꯔꯒ ꯂꯥꯏꯔꯤꯛ ꯇꯝꯃꯒ ꯇꯝꯍꯜꯂꯤꯌꯦ ꯑꯗꯨ ꯃꯥꯒ ꯊꯥꯔꯒ ꯑꯩꯈꯣꯏ ꯃꯔꯤ ꯆꯥꯔꯤ